ꯍꯂꯣ
ꯍꯥꯎ ꯇꯥꯏꯌꯦ
ꯃꯤꯅꯣ
ꯑꯁ ꯂꯩꯔꯝꯃꯤꯌꯦ ꯅꯨꯡꯗꯥꯡ ꯋꯥꯏꯔꯝꯒꯤ ꯉꯁꯥꯏ ꯃꯣꯏ ꯕꯣꯟ ꯁꯥꯟꯅ ꯆꯠꯂꯨꯕ ꯑꯗꯨꯗꯒꯤ ꯍꯜꯂꯛ ꯂꯄꯒꯤ ꯏꯖꯝ ꯃꯥꯏꯊꯔꯒ ꯀꯥꯗ ꯁꯨꯝ ꯐꯝꯃꯝꯃꯤꯑ
ꯋꯥꯔꯜ ꯀꯞꯇ ꯌꯧꯔꯛꯄꯁꯤꯗ ꯣꯠ ꯑꯁꯥ ꯂꯩ ꯃ ꯑꯩꯈꯣꯏ ꯉꯣꯡꯃꯤꯅꯦ
ꯉꯁꯤꯗꯤ ꯈꯪꯗꯦ ꯊꯃꯣꯏꯅ ꯈꯣꯏꯗꯥꯕ ꯍꯥꯏꯒꯗ꯭ꯔꯥ ꯑꯥꯔꯖꯦꯟꯇꯤꯅꯥꯗꯣ ꯑꯗꯨꯗꯣ ꯑꯗꯨ ꯇꯥꯁꯜꯂꯦ ꯑꯗꯒꯤꯗꯤ ꯍꯌꯦꯡꯅ ꯑꯃꯨꯛ ꯄꯣꯔꯇꯨꯒꯜ ꯇꯥꯏꯌꯦꯅ ꯏꯃꯥꯟꯅꯕꯒꯩꯅ ꯇꯞ ꯇ ꯕꯣꯟ ꯁꯥꯟꯅꯕ ꯆꯧꯁꯤ ꯋꯥꯔꯜ ꯀꯞꯁꯨ ꯇꯧꯕ ꯍꯧꯔꯕꯅꯤꯅ ꯍꯧꯖꯤꯛ ꯕꯣ ꯕꯣꯜ ꯕꯣꯜ ꯉꯥꯛꯇ ꯉꯥꯏꯔꯦ ꯐꯤꯜꯉꯩꯁꯨ ꯑꯉꯥꯡꯅ ꯁꯥꯟꯅꯩ ꯑꯩꯈꯣꯏꯁꯨ ꯁꯥꯟꯅꯔꯨꯁꯦꯅ ꯆꯠꯊꯣꯛꯎꯕꯅꯦ ꯑꯗꯨꯝ ꯍꯜꯂꯛꯄꯒ
ꯐꯦꯟ ꯑꯣꯏꯔꯦꯅ
ꯍꯣꯏ ꯑꯔꯖꯦꯟꯇꯤꯅꯥꯁꯨ ꯐꯦꯟ ꯑꯣꯏ ꯔꯣꯅꯥꯜꯗꯣꯁꯨ ꯐꯦꯟ ꯑꯣꯏ ꯄꯄꯦꯁꯨ ꯑꯣꯏꯗ ꯂꯣꯏ ꯑꯣꯏꯗ
ꯑꯔꯖꯦꯟꯇꯤꯅ ꯒꯣꯜ ꯀꯌꯥ ꯆꯟꯈꯔꯒꯦ ꯈꯟꯒꯅꯤ ꯍꯥꯏꯔꯣ ꯑꯗꯨꯗꯤ
ꯑꯥꯔꯖꯦꯟꯇꯤꯅꯥꯒꯤ ꯉꯁꯤꯔꯣ ꯃꯉꯥꯗꯤ ꯆꯟꯒꯅꯤ
ꯑꯥꯏꯁꯁꯁ
ꯑꯦ ꯑꯩ ꯍꯥꯏꯔꯛꯀꯦꯕꯀꯣ ꯃꯃꯥꯡꯗ ꯑꯁꯇ꯭ꯔꯦꯂꯤꯌꯥꯒ ꯌꯨ ꯑꯦꯁ ꯑꯦꯒ ꯇꯥꯕꯅꯦꯕ ꯑꯁꯇ꯭ꯔꯦꯂꯤꯌꯥꯒ ꯅꯠꯇꯦ ꯑꯣꯁꯇ꯭ꯔꯦꯂꯤꯌꯥꯒ ꯁꯥꯎꯠ ꯑꯐꯔꯤ ꯑꯗꯨꯃꯥꯏꯅ ꯇꯥꯈꯤꯕꯅꯦꯕꯀꯣ ꯑꯗꯨꯗ ꯑꯣꯁꯇ꯭ꯔꯦꯂꯤꯌꯥ ꯂꯩꯍꯧꯕꯅꯦꯕ ꯑꯗ ꯂꯩꯍꯧꯕꯗꯨꯗ ꯀꯃꯥꯏꯅ ꯇꯧꯒꯦꯗ ꯃꯣꯏꯒꯤ ꯃꯦꯁ ꯀꯥꯗꯕ ꯀꯥꯡꯉꯩꯗꯨꯒ ꯑꯥꯔꯖꯦꯟꯇꯤꯅꯥꯒ ꯑꯃꯨꯛ ꯁꯥꯟꯗꯣꯏꯅꯦꯕ ꯑꯗꯣ ꯑꯥꯔꯖꯦꯟꯇꯤꯅꯥꯒ ꯁꯥꯟꯅꯕꯁꯦ ꯑꯣꯁꯇ꯭ꯔꯦꯂꯤꯌꯥꯗꯤ ꯌꯥꯝ ꯅꯧꯔꯤ ꯍꯥꯏꯇꯥꯔꯦ ꯃꯣꯏ ꯌꯥꯝ ꯅꯣꯞꯄꯦꯕ ꯍꯥꯏꯗꯤ ꯕꯣꯟ ꯄꯁꯤꯡꯁꯨ ꯐꯖꯕ ꯑꯣꯏꯗꯦ ꯑꯦꯇꯦꯛꯁꯨ ꯐꯖꯕ ꯑꯣꯏꯗꯦ ꯃꯣꯏ ꯄꯣꯖꯤꯁꯟꯁꯨ ꯐꯖꯕ ꯑꯣꯏꯗꯕꯅꯦꯕ ꯑꯗꯨꯗꯨꯅ ꯅꯍꯥꯟ ꯃꯦꯁꯤꯅ ꯍꯦꯇ꯭ꯔꯤꯛ ꯑꯍꯨꯝ ꯆꯠꯂꯒ ꯂꯩꯈ꯭ꯔꯒ ꯉꯁꯤꯗꯤ ꯍꯦꯇ꯭ꯔꯤꯛ ꯌꯥꯝꯗ꯭ꯔꯕꯗ ꯉꯁꯤ ꯑꯩꯅ ꯄꯥꯕꯗꯀꯣ ꯍꯦꯇ꯭ꯔꯤꯛ ꯑꯍꯨꯝꯗꯩꯅ ꯃꯔꯤꯐꯧꯇꯤ ꯑꯗꯨꯃꯥꯏꯅ ꯑꯗꯨꯝ ꯑꯣꯏꯔꯛꯀꯅꯦꯕ ꯃꯥ ꯎꯝ
ꯃꯦꯁꯤ ꯁꯦ
ꯆꯤꯖꯦ
ꯑꯣꯏꯔꯛꯇ꯭ꯔꯗꯤ ꯀꯃꯥꯏꯅ ꯇꯧꯕ
ꯑꯦ ꯑꯩꯒꯤ ꯑꯣꯏꯔꯛꯇ꯭ꯔꯒꯁꯨ ꯃꯥꯒꯣꯟ ꯆꯟꯒꯅꯤ ꯁꯤꯅꯦ ꯑꯩꯅ ꯍꯥꯏꯁꯦ
ꯕꯣꯜ ꯌꯦꯡꯅꯕꯒꯤ ꯅꯃꯥꯟꯅꯕꯒ ꯕꯦꯠꯇꯤꯡꯒ ꯇꯧꯗ꯭ꯔꯣ
ꯑꯗꯨ ꯇꯧꯗ꯭ꯔꯤ ꯍꯧꯖꯤꯛꯐꯥꯎꯒꯤ ꯇꯧꯗ꯭ꯔꯤ ꯔꯥꯎꯟ ꯑꯣꯐ ꯁꯤꯛꯁꯇꯤꯟ ꯁꯥꯟꯅꯕ ꯍꯧꯕꯗꯤ ꯍꯧꯅꯔꯛꯑꯦ ꯔꯥꯎꯟ ꯑꯣꯐ ꯊꯥꯔꯇꯤ ꯇꯨ ꯊꯥꯔꯇꯤ ꯇꯨ ꯁ꯭ꯋꯥꯏꯗꯒꯤ ꯍꯧꯔꯁꯦꯅꯕꯨꯗꯤ ꯍꯥꯏꯅꯔꯤ
ꯁꯤꯛꯁꯇꯤꯟꯁꯦ ꯂꯣꯏꯈ꯭ꯔ ꯃꯇꯨꯡꯗ
ꯎꯝ ꯁꯤꯛꯁꯇꯤꯟꯁꯦ ꯂꯣꯏꯈ꯭ꯔ ꯃꯇꯨꯡꯗ
ꯁꯤꯛꯁꯇꯤꯟꯁꯤꯗꯤ ꯒ꯭ꯌꯥꯟ ꯇꯥꯗ꯭ꯔꯤꯕꯀꯣ
ꯁꯤꯛꯁꯇꯤꯟꯁꯤꯗꯤ ꯑꯩꯈꯣꯏꯒꯤ ꯇꯦꯠ ꯇꯦꯠ ꯇꯦꯠ ꯇꯦꯠ ꯇꯧꯅꯔꯤꯕ ꯔꯥꯎꯟ ꯑꯣꯐ ꯊꯥꯔꯇꯤ ꯇꯨ ꯌꯧꯔꯛꯑꯒꯗꯤ ꯀ꯭ꯋꯥꯇꯔ ꯐꯥꯏꯅꯦꯜ ꯑꯗꯩꯗꯤ ꯁꯦꯃꯤꯐꯥꯏꯅꯦꯜ ꯌꯧꯅꯕ ꯍꯣꯠꯅꯔꯛꯄꯗ ꯑꯩꯈꯣꯏꯒꯤ ꯅꯝꯒꯥꯏꯅ ꯄꯤ ꯁꯤꯟ ꯑꯃ ꯂꯩꯗꯥꯏꯅꯦ ꯕꯣꯟ ꯁꯥꯟꯅꯕꯤꯗ ꯑꯍꯟꯗꯨ ꯕꯣꯟ ꯁꯥꯟꯅꯔꯛꯄꯅꯤꯅ ꯈꯪꯉꯝꯒꯅꯤ ꯑꯗꯨꯒꯤ ꯇꯥꯏꯞꯇ ꯇꯧꯅꯔꯛꯇꯣꯏꯅꯦꯕ ꯑꯩꯈꯣꯏꯒꯤ ꯈꯤꯇꯪ ꯍꯦꯛ ꯊꯦꯡꯕ ꯀꯥꯟꯗꯒ ꯐꯥꯎ ꯂꯧꯕꯤ ꯗꯤꯀꯣꯠ ꯃꯅꯨꯡꯗꯒ ꯈꯤꯇꯪ ꯍꯦꯛ ꯊꯦꯡ ꯌꯦꯟꯅꯔꯒ
ꯗꯤꯀꯣꯗ ꯃꯅꯨꯡꯗꯒ ꯌꯥꯔꯤꯉꯩ ꯇꯨꯅꯕ ꯍꯣꯠꯅꯕꯤ
ꯑ ꯑꯥ ꯑꯥ ꯑꯥ ꯑꯥ
ꯐꯪꯅꯕꯅ
ꯍꯣꯏ ꯄꯦꯅꯥꯜꯇꯤ ꯐꯪꯅꯕꯅ ꯑꯗꯨ ꯑꯗꯨꯃꯥꯏꯅ ꯁꯣꯏ ꯇꯧꯔꯛꯈꯤꯅꯤ ꯑꯩ ꯈꯪꯉꯦ ꯍꯟꯗꯛꯀꯤ ꯍꯟꯇꯛ ꯋꯥꯔꯜ ꯀꯞꯁꯦ ꯌꯦꯡꯕ ꯅꯨꯡꯉꯥꯏꯇ꯭ꯔꯣ
ꯍꯧꯖꯤꯛ ꯐꯥꯎꯒꯤꯗꯤ ꯑꯩꯅ ꯌꯦꯡꯕꯗ ꯂꯩꯕꯥꯛ ꯑꯅꯧꯕ ꯈꯔ ꯍꯥꯞꯆꯜꯂꯛꯄꯗꯣ ꯑꯗꯨꯅ ꯋꯥꯔꯜ ꯀꯞꯁꯦ ꯌꯦꯡꯕ ꯏꯅꯨꯡ ꯅꯨꯡꯉꯥꯏꯍꯟꯗꯦꯕ ꯍꯥꯏꯗꯤ ꯒꯣꯜ ꯑꯃ ꯆꯟ ꯆꯟꯒꯔꯒ ꯑꯩꯈꯣꯏꯒꯤ ꯑꯦꯇꯦꯛ ꯇꯛꯈꯥꯏꯅꯕꯤꯗꯣ ꯑꯣꯏꯗꯕꯤꯗ ꯀꯩꯅꯣ ꯑꯣꯏꯅ ꯇꯧꯅ ꯂꯩꯔꯦꯕ
ꯄꯥꯁꯤꯡꯒꯨꯝꯕ ꯑꯦꯇꯦꯛꯀꯨꯝꯕ ꯄꯥꯛꯅ ꯇꯧꯅꯗ꯭ꯔꯦꯕ
ꯑꯗꯨꯝ ꯗꯤꯐꯦꯟꯁꯇ ꯑꯣꯏꯅ ꯁꯥꯟꯅ ꯂꯩꯕꯤ
ꯑ ꯍ ꯍ ꯍ ꯍꯣꯏ ꯑꯗꯨꯕꯨꯗꯤ ꯆꯨꯝꯃꯤꯅꯦ ꯑꯃ ꯀꯣꯁꯥ ꯕꯔꯁꯥꯒꯤ ꯑꯃ ꯀꯤꯞꯄꯔ ꯑꯃ ꯀꯩ ꯇꯧꯔꯝꯕꯗꯣ ꯕꯁ ꯗꯚꯔ ꯕꯁ ꯗ꯭ꯔꯥꯏꯚꯔꯗ ꯀꯟꯗꯛꯇꯔ ꯑꯣꯏꯔꯝꯃꯦꯅ ꯍꯟꯇꯛ ꯐꯣꯂꯣꯋꯔ ꯃꯌꯥꯝ ꯌꯥꯝꯈꯤꯗꯅ ꯃꯥꯒꯤ ꯈꯪꯍꯧꯕ꯭ꯔꯥ ꯁꯚꯦꯟ ꯃꯤꯂꯤꯌꯟ ꯚ꯭ꯌꯨ ꯌꯧꯈꯤꯕꯗꯣ ꯏꯟꯁꯇꯥꯗ ꯑꯗꯣ ꯍꯣꯏ ꯍꯧꯖꯤꯛꯁꯦ ꯇꯁꯦꯡꯕꯩꯗꯤ ꯑꯅꯧꯕ ꯂꯩꯕꯥꯛꯅ ꯌꯥꯎꯔꯛꯏꯁꯦ ꯀꯔꯤꯝꯇꯒꯤ ꯅꯠꯇꯦꯕ ꯑꯩꯈꯣꯏꯒꯤ ꯂꯩꯕꯥꯛ ꯃꯆꯥ ꯃꯆꯥ ꯃꯆꯥ ꯃꯌꯥꯝꯁꯦ ꯕꯣꯜ ꯁꯥꯟꯅꯕꯅ ꯍꯧꯖꯤꯛ ꯀꯣꯁꯇꯕꯔꯁꯥ ꯑꯗꯩꯗꯤ ꯀꯣꯁꯇꯕꯔ ꯂꯩꯔꯤꯕ ꯃꯌꯥꯝꯗꯣ ꯕꯣꯜ ꯁꯥꯟꯅꯕ ꯑꯗꯩꯗꯤ ꯕ ꯁꯥꯟꯅꯕꯁꯤꯅ ꯍꯦꯟꯅ ꯃꯤꯁꯦ ꯃꯤꯂꯤꯌꯟꯁꯦ ꯍꯥꯏꯗꯤ ꯂꯥꯛ ꯇꯔꯥ ꯀꯨꯟꯃꯨꯛꯁꯦ ꯑꯗꯨꯝ ꯌꯦꯡꯉꯤꯗꯅ ꯕꯣꯜ ꯁꯥꯟꯅꯕꯁꯤꯅ ꯍꯦꯟꯅ ꯑꯗꯩꯗꯤ ꯑꯇꯣꯞꯄ ꯏꯚꯦꯟ ꯏꯚꯦꯟ ꯃꯌꯥꯝꯗꯒꯤ ꯍꯥꯏꯇꯥꯔꯦ ꯑꯗꯨꯗꯨꯅ ꯀꯩ ꯍꯥꯏꯅꯤ ꯕꯣꯜ ꯁꯥꯟꯅꯕꯅ ꯍꯦꯟꯅ ꯃꯃꯤꯡ ꯐꯥꯎꯕ ꯆꯠꯄ ꯍꯦꯜꯂꯛꯄꯗꯒꯤꯀꯣ ꯑꯇꯣꯞ ꯑꯇꯣꯞꯄ ꯑꯩꯈꯣꯏ ꯏꯟꯗꯤꯌꯥꯐꯧꯗꯤꯤ ꯌꯦꯡꯉ ꯀꯟꯇ꯭ꯔꯤꯗꯦ ꯆꯥꯎꯔꯤꯅꯤ ꯑꯗꯨ ꯄꯩꯁꯥ ꯏꯟꯚꯦꯁ ꯇꯧꯕ ꯉꯝꯗꯦꯕ ꯑꯗꯣ ꯑꯇꯣꯞ ꯑꯇꯣꯞꯄ ꯏꯁꯇꯦꯠꯇ ꯂꯩꯔꯤꯕ ꯑꯇꯣꯞ ꯑꯇꯣꯞꯄ ꯅꯦꯁꯟꯈꯩꯁꯤꯗꯤꯀꯣ ꯃꯆꯥ ꯃꯆꯥ ꯃꯆꯥ ꯄꯩꯁꯥꯁꯦ ꯄꯨꯔꯞ ꯄꯥꯏꯅꯔꯕꯅꯤꯅ ꯂꯣꯏ ꯊꯥꯗꯣꯛꯉꯛꯄꯤꯅꯦꯕ ꯕꯣꯟꯁꯨ ꯍꯩꯌꯦꯕ ꯑꯗꯒꯤ ꯕꯣꯟꯁꯨ ꯅꯨꯡꯉꯥꯏꯇ꯭ꯔꯣ ꯍꯧꯖꯤꯛꯀꯥꯟꯗꯤ ꯄꯨꯡ ꯃꯥꯄꯜ ꯃꯈꯥꯏ ꯅꯤꯄꯥꯜ ꯃꯈꯥꯏ ꯌꯦꯡꯕꯁꯦ ꯐꯪꯉꯕꯅꯤꯅ
ꯅꯨꯡꯉꯥꯏꯌꯦ ꯅꯨꯡꯉꯥꯏꯌꯦ ꯑꯗꯨ ꯑꯗꯨꯒ ꯌꯥꯝ ꯅꯨꯡꯉꯥꯏꯇꯕ ꯑꯃꯅ ꯣꯜ ꯈꯔ ꯐꯖꯕ ꯀ ꯇꯕꯁ ꯑꯍꯇꯒ ꯑꯗꯨ ꯑꯣꯏ ꯍꯧꯁꯦ ꯏꯁꯤꯡꯗꯤ ꯈꯔ ꯃ ꯋꯥꯠꯂꯦ ꯑꯗꯣ ꯈꯔ ꯂꯩꯔꯛꯑꯗꯤ ꯅꯅꯨꯡꯉ ꯈꯦꯂꯅꯤ ꯕꯣꯟꯈ ꯇꯔꯅꯤ ꯏꯁꯩꯁꯦ ꯑꯗꯨꯒꯀ ꯂꯩꯍꯧꯔꯕ ꯃꯇꯨꯡꯗ
ꯃꯥꯅꯦ
ꯀꯩꯅ ꯊꯣꯡꯉꯦ ꯅꯣꯏꯒꯤ ꯍꯧꯖꯤꯛ
ꯏꯟꯁꯥꯡꯁꯦ ꯀꯩ ꯇꯧꯈ꯭ꯔꯦ ꯃꯥꯏꯔꯦꯟꯒ ꯀꯔꯤ ꯑꯃꯀ ꯉꯥ ꯉꯥ ꯑꯇꯥꯎꯕ ꯑꯃ ꯇꯧꯔꯦ
ꯃꯥꯏꯔꯦꯟ ꯉ ꯉꯥ ꯇꯥꯎꯑꯒ
ꯑ ꯍ ꯊꯣꯡꯕꯗꯤ ꯑꯩꯈꯣꯏꯆꯦꯠꯅ ꯊꯣꯡꯕ ꯍꯧꯈ꯭ꯔꯦ ꯉꯁꯥꯏ ꯃꯣꯏꯁꯨ ꯀꯩ ꯍꯟꯅꯔꯛ ꯇꯨꯏꯁꯟꯒ ꯀꯩ ꯍꯅꯔꯛꯑꯒ ꯊꯣꯡꯕꯅꯤꯅ
ꯅꯣꯏ ꯁꯤꯁꯦ ꯑꯃ ꯅꯪ ꯒꯨꯍꯥꯇꯤ ꯆꯠꯂꯨꯕꯗꯣ ꯑꯉꯥꯡ ꯆꯥꯎꯈꯠꯂꯛꯑꯦ ꯍꯥꯏꯕ꯭ꯔꯣ ꯈꯖꯒ
ꯆꯥꯎꯔꯦ ꯑꯉꯥꯡ ꯐꯩꯅꯥꯝ ꯆꯥꯎꯔꯤ ꯊꯥ ꯑꯅꯤ ꯃꯈꯥꯏ ꯐꯥꯔꯦ
ꯅꯪ ꯑꯃꯨꯛ ꯆꯪꯉꯨꯈꯤꯗꯣꯏꯔꯣ
ꯑꯥ ꯆꯪꯉꯨꯈꯤꯅꯤꯌꯦ ꯀꯔꯤ ꯍꯧꯖꯤꯛꯁꯦ ꯖꯨꯟ ꯖꯨꯟ ꯖꯨꯂꯥꯏ ꯁꯦꯞꯇꯦꯝꯕꯔ ꯑꯗꯨꯗꯥꯋꯥꯏꯗꯣ ꯑꯗꯨꯗꯥꯏꯗ ꯆꯠꯇꯧ ꯃꯥꯜꯂꯦ
ꯁꯦꯞꯇꯦꯝꯕꯔ ꯑꯗꯨꯋꯥꯏꯗ ꯑꯃꯨꯛ ꯅꯨꯅꯨꯡꯆꯤ ꯃꯅꯥꯛ ꯇꯥꯕ
ꯑ ꯍꯣꯏ ꯍꯣꯏ ꯍꯧꯖꯤꯛꯁꯦ ꯏꯃꯥꯅꯕꯨꯗꯤ ꯏꯃꯥ ꯑꯣꯏꯅ ꯊꯥꯈꯤꯕꯅꯦꯕꯀꯣ ꯄꯦ ꯃꯅꯥꯥꯛꯇꯥꯗꯤ ꯑ ꯎꯝ ꯃꯥꯏ ꯃꯍꯨꯠ ꯑꯗꯨ ꯃꯥꯏ ꯃꯍꯨꯠꯇ ꯑꯣꯏꯅ ꯑꯃꯨꯛ ꯆꯦꯟꯖ ꯇꯧꯗꯣꯏꯅꯦꯕ ꯃꯥꯒꯤ ꯍꯧꯖꯤꯛꯅ ꯑꯩꯈꯣꯏꯆꯦꯒꯤ ꯑꯉꯥꯡꯉꯩꯗꯣ ꯃꯥ ꯁꯦꯟꯅꯕ ꯑꯣꯏꯅ ꯂꯩꯕꯅꯦꯕꯀꯣ ꯍꯥꯏꯗꯤ ꯃꯥ ꯒꯥꯔꯤ ꯏꯃꯥꯗꯣ ꯒꯥꯔꯤ ꯊꯧꯕꯁꯨ ꯀꯥ ꯍꯦꯟꯅ ꯍꯩꯇꯕ ꯍꯥꯏꯇꯥꯔꯦ ꯍꯧꯕ ꯈꯣꯠꯄꯁꯨ ꯑꯗꯨꯗꯨꯅ ꯍꯌꯦꯡ ꯗꯦꯠ ꯃꯊꯪꯒꯤ ꯖꯨꯟ ꯖꯨꯂꯥꯏꯁꯦ ꯁꯤꯗꯒꯤ ꯑꯃꯨꯛ ꯃꯣꯏ ꯈꯨꯁꯦꯗꯣ ꯀ꯭ꯂꯥꯁ ꯆꯠꯄ ꯍꯧꯔꯅꯦꯕ ꯃꯣꯏꯒꯤ ꯊ꯭ꯔꯤ ꯏꯔꯁ ꯇꯨ ꯌꯔꯁꯁꯦ ꯗꯤꯄ꯭ꯂꯣꯃꯥ ꯇꯧꯋꯤ ꯃꯣꯏ ꯀꯔꯤ ꯇꯧꯋꯤꯗꯅ ꯄꯣꯁꯇꯣꯛ ꯇꯧꯋꯤꯗꯅ ꯑꯗꯨ ꯄꯣꯁꯇꯣꯛꯁꯦ ꯇꯨ ꯌꯔꯁꯅꯦꯕ ꯍꯥꯏꯗꯤ ꯌꯥꯝꯗ꯭ꯔꯕꯗ ꯍꯥꯏ ꯇꯔꯦ ꯑꯗꯨꯗ ꯑꯃꯨꯛ ꯃꯥꯒꯤ ꯄ꯭ꯔꯖꯦꯟꯇꯦꯁꯟ ꯑꯃ ꯄꯤꯔꯒ ꯀꯩ ꯇꯧꯒꯗꯧꯕ ꯍꯥꯏꯇꯥꯔꯦ ꯆꯍꯤ ꯑꯃ ꯑꯦꯛꯁꯇꯦꯟ ꯇꯧꯊꯣꯛꯀꯗꯕ ꯑꯗꯨꯃꯥꯏꯅ
ꯂꯕꯥꯏꯗꯤꯦ ꯀꯗꯥꯏ ꯇꯥꯔꯤꯒꯦ ꯍꯧꯖꯤꯛ
ꯃꯥꯁꯦ ꯁꯣꯝ ꯑꯔꯨꯅꯥꯆꯜ ꯂꯣꯝꯗ ꯂꯩꯌꯦ ꯍꯥꯏꯕꯅꯤ
ꯑꯗꯨꯝ ꯆꯠꯊꯣꯛ ꯆꯠꯁꯤꯟ ꯂꯥꯎꯊꯣꯛ ꯂꯥꯎꯁꯤꯟꯗꯤ ꯑꯗꯨꯝ ꯂꯥꯛꯄ ꯑꯗꯨꯁꯤ ꯉꯥꯛꯇ
ꯎꯝ ꯎ ꯍꯣꯏ ꯍꯣꯏ ꯍꯧꯖꯤꯛꯅ ꯃꯃꯥꯡꯉꯩ ꯑꯩ ꯂꯩꯔꯤꯉꯩꯗꯗꯤ ꯐꯖꯅ ꯂꯥꯛꯑꯝꯃꯦꯕꯀꯣ ꯍꯧꯖꯤꯛꯅ ꯑꯃꯨꯛ ꯂꯦꯟꯁ꯭ꯂꯥꯏꯠꯀꯨꯝꯕ ꯅꯣꯡꯒꯨꯝꯕꯁꯦ ꯑꯗꯨꯝ ꯅꯣꯔꯁꯤꯗ ꯆꯨꯕ ꯍꯧꯔꯛꯑꯦꯗꯅ ꯑꯗꯨꯅ ꯂꯦꯟꯁ꯭ꯂꯥꯏꯠ ꯊꯣꯛꯄ ꯈꯣꯠꯄ ꯅꯣꯡ ꯆꯨꯔꯛꯄꯅꯤꯅ ꯑꯗꯨꯃꯥꯏꯅ ꯇꯧꯋꯤ ꯄꯥꯛꯅ ꯂꯥꯛꯈꯤꯗ꯭ꯔꯦ ꯎꯝ
ꯁꯨ ꯅꯣꯏꯥꯏ ꯂꯩ ꯐꯠꯇꯕꯁꯨ ꯅꯨꯡꯉꯥꯏꯔꯕꯣꯏꯅꯤ
ꯈꯪꯗꯦ ꯍꯣꯏ ꯅꯨꯡꯉꯥꯏꯔꯝꯒꯗ꯭ꯔꯥ ꯅꯨꯡꯉꯥꯏꯔꯝꯃꯣꯏꯗ꯭ꯔꯥ ꯑꯗꯨꯗꯤ
ꯎꯝ ꯑꯩꯈꯣꯏ ꯁꯣꯏꯕꯁꯨ ꯑꯝꯇ ꯀꯣꯏꯔꯧꯗꯅ ꯄꯨꯟꯒꯤꯗ ꯀꯨꯏꯔꯑꯦ ꯎ ꯍꯟꯗꯛ ꯕꯖꯦꯠ ꯂꯥꯡꯅꯕ ꯃꯇꯨꯡꯗ ꯑꯝꯇꯗꯤ ꯀꯣꯏꯊꯣꯔꯛꯑꯣ
ꯀꯣꯏꯊꯣꯔꯛꯀꯦ ꯈꯣꯏꯊꯣꯔꯛꯀꯦ ꯈꯜꯂꯤꯕꯅꯤꯅꯦ ꯑꯩꯁꯨ ꯑꯃꯨꯇꯪ ꯂꯥꯛꯁ ꯃꯗꯨꯏꯁꯦ ꯂꯥꯛꯇꯕꯁꯤꯗꯀꯣ
ꯑ
ꯂꯔꯖꯔꯣ
ꯍꯥꯥ
ꯄꯥꯎ ꯄꯤꯈ꯭ꯔ ꯆꯔꯕ ꯂꯥꯛꯅꯕꯒꯤ
ꯌꯥꯏꯌꯦꯌꯦ ꯃꯣꯏ ꯊꯨꯅ ꯂꯥꯛꯑꯗꯤ ꯌꯥꯝ ꯐꯗꯣꯏ ꯆꯥꯅꯤꯗ ꯊꯨꯅ ꯂꯥꯛꯑꯗꯤ ꯀꯣꯏꯊꯣꯔꯑꯦ ꯊꯨꯅ ꯅꯣꯏ ꯇꯞꯃꯜꯂꯤꯀꯣ
ꯍꯥꯏꯈ꯭ꯔꯒꯦ ꯑꯩ ꯊꯨꯅ ꯂꯥꯛꯅꯕ ꯁꯨꯔ ꯌꯥꯔ ꯑꯣꯏꯣꯏ ꯀꯅ ꯍꯥꯏꯕꯒꯦ
ꯑꯣ ꯌꯥꯏꯌꯦ ꯌꯥꯏꯌꯦ ꯑꯍꯟ ꯑꯣꯏꯅ ꯍꯥꯏꯕꯨ ꯍꯥꯏꯔꯗꯤ ꯑꯗꯨꯝ ꯏꯟꯗꯤ ꯏꯟꯕꯅꯤꯁꯦ
ꯑꯇꯩ ꯀꯅꯥ ꯀꯅꯥ
ꯍꯥꯥ
ꯃꯨꯜꯂꯕ꯭ꯔꯥ ꯑꯝꯇ ꯌꯦꯡꯉꯁꯨꯣ ꯑꯗꯨꯒ ꯍ ꯃꯥ ꯍꯥꯏꯄꯤꯔꯣ ꯅꯠꯇꯦꯗꯤ ꯃꯥꯒꯤ ꯀꯣꯟꯅꯅꯕ ꯑꯥ
ꯍ
ꯀꯩꯗꯧꯕ ꯀꯩꯗꯧꯕ
ꯑ ꯂꯥꯛꯀꯦ ꯑꯩ ꯂꯥꯛꯀꯦ ꯍꯥꯏꯕ ꯍꯌꯦꯡ ꯉꯥꯛꯇꯤ ꯂꯀ ꯂꯥꯛꯈꯤꯁꯦ
ꯑꯗꯨꯅꯦ ꯑꯗꯨꯅꯦ ꯂꯥꯛꯄ ꯌꯥꯔꯣꯍꯦ ꯊꯨꯅ ꯂꯥꯛꯀꯗꯕꯅꯤ ꯅꯠꯇ꯭ꯔꯗꯤꯀꯣ ꯉꯥꯅꯨꯗꯣ ꯍꯥ ꯍꯥ ꯂꯧꯥꯎꯏꯤꯗꯣ ꯑꯗꯨ ꯀꯪꯅ ꯀꯪꯅ ꯄꯕꯨꯡꯕꯨꯡ ꯀꯥꯕꯤꯗ ꯉꯧꯒꯗꯕ
ꯍꯣꯏ ꯍꯣꯏ ꯍꯣꯏ ꯇꯧꯁꯤ ꯇꯧꯁꯤ ꯇꯧꯁꯤ ꯌꯥꯏ ꯌꯥꯏ ꯍꯣꯏ ꯍꯣꯏ ꯑꯣ ꯍꯣ ꯐꯔꯦ ꯐꯔꯦ ꯍꯥꯟꯅ ꯑꯗꯨꯗꯤꯀꯣ ꯑꯥ